ꯇꯥꯏꯌꯦ ꯀꯩꯅꯣ ꯉꯁꯤꯗꯤ ꯌꯥꯝ ꯈꯣꯟꯁꯦ ꯌꯥꯝ ꯀꯟꯕ ꯃꯥꯜꯂꯤꯍꯦ
ꯑꯁ ꯑꯁꯤꯗ ꯑꯩꯒꯤ ꯃꯅꯥꯛ ꯂꯩꯕꯁꯤꯡꯁꯦ ꯈꯥꯝꯔꯤꯕꯅꯤꯅꯦ ꯂꯥꯡꯒꯅꯨ ꯍꯥꯏꯅ
ꯆꯥꯛ ꯐꯖꯅ ꯆꯥꯕꯤꯈ꯭ꯔꯕ ꯃꯥꯜꯂꯦꯍꯦ ꯈꯣꯜꯁꯦ ꯌꯥꯝ ꯀꯜꯂꯦ꯫
ꯆꯨꯝꯃꯦ꯫ ꯏꯅꯔꯖꯤ ꯐꯖꯅ ꯍꯥꯞꯈ꯭ꯔꯕꯅꯦ ꯑꯗꯨꯗꯩ ꯑꯩ꯫ ꯀꯩ ꯆꯥꯔꯒꯝꯗꯧ ꯃꯥꯂꯦ꯫ ꯑꯦꯖꯦꯛ ꯅꯠꯇ꯭ꯔꯁꯨ ꯆꯨꯝꯕ꯭ꯔ ꯌꯦꯡꯁꯤ꯫
ꯁꯥꯔ ꯉꯥꯔ ꯆꯥꯔꯝꯒꯅꯤ ꯉꯁꯤꯗꯤ ꯌꯥꯝ ꯆꯥꯔꯗꯤ꯫
ꯁꯥꯁ ꯑꯃ ꯑꯃ ꯑꯃ ꯈꯜꯂꯨꯅꯦ꯫
ꯑꯃ ꯈꯟꯂꯣ ꯍꯥꯏꯔꯣ ꯑ ꯈꯥꯟꯗꯦ ꯑꯃꯁꯤ ꯀꯔꯤ ꯈꯟꯁꯤꯔ꯫ ꯁꯥ ꯑꯣꯏꯔꯝꯒꯅꯤꯗ
ꯎꯝ ꯍꯨꯝ ꯑꯁ ꯉꯥꯅꯤꯍꯦ ꯊꯥꯡꯖꯤꯡꯒ ꯆꯥꯕꯅꯤꯍꯦ ꯉꯥꯒ ꯊꯥꯡꯖꯤꯡꯒ
ꯅꯠꯇꯦ ꯌꯦꯟꯁꯥꯡ ꯊꯣꯡꯉꯤꯔꯕ ꯊꯥꯡꯖꯤꯡ
ꯑꯗꯣ ꯏꯃꯥꯅ ꯊꯣꯡꯉꯦ ꯈꯪꯗꯦ ꯑꯩꯁꯨ ꯍꯥꯎꯗꯤ ꯍꯥꯎꯔꯝꯃꯤ
ꯑꯗꯨ ꯌꯦꯟꯁꯥꯡꯗ ꯍꯥꯞ ꯑꯩꯗꯤ ꯈꯪꯗꯦ ꯏꯔꯣꯝꯕꯗꯤ ꯈꯪꯉꯦ ꯑꯗꯨ ꯑꯦꯟꯁꯥꯡꯗ ꯍꯥꯞꯄꯗꯤ ꯈꯪꯗꯦ
ꯍꯥꯞꯅꯩ ꯍꯥꯏꯌꯦꯠ ꯑꯗꯨ ꯑꯩꯈꯣꯏꯁꯨ ꯍꯥꯞꯄꯔꯝꯃꯦ ꯑꯩ ꯑꯩꯈꯣꯏꯁꯨ ꯌꯥꯝ ꯇꯣꯏꯅꯗꯤ ꯑꯗꯨ ꯃꯥꯏꯅꯗꯤ ꯍꯥꯞꯇꯤ ꯍꯥꯞ ꯇꯕꯅꯦ ꯑꯗꯨꯁꯨ ꯑꯗꯨꯝ ꯍꯣꯏ ꯌꯥꯏ꯫ ꯈꯟꯂꯝꯕꯒ ꯍꯥꯏꯔꯗꯤ ꯑꯗꯨꯝ ꯍꯣꯏ ꯫
ꯅꯣꯡꯕ ꯇꯥꯔꯦ ꯑꯗꯨꯗꯤ ꯑꯩꯁꯨ ꯊꯣꯡꯉ꯫
ꯎꯝ ꯍꯨꯝ꯫
ꯆꯥꯛ ꯅꯪꯅꯕꯨ ꯍꯥꯏꯔꯗꯤ ꯆꯥꯒꯦꯁꯦ ꯑꯩꯁꯨ꯫
ꯁꯥꯕꯁ ꯑꯗꯨꯅꯦꯕ꯫
ꯅꯠꯇꯔꯣ꯫ ꯑꯍꯥꯎꯕꯗꯤ ꯑꯍꯥꯎꯕꯗꯤ ꯆꯥꯅꯤꯡꯗꯕ ꯃꯤ ꯂꯩꯔꯝꯃꯣꯏꯗ꯫ ꯇꯪꯒꯦ ꯑꯩꯁꯨ ꯇꯪꯒꯦ꯫
ꯗꯥꯜꯗꯒꯤꯗꯤ ꯉꯥꯅ ꯍꯦꯅ ꯍꯥꯎꯋꯤ ꯍꯕꯅꯤꯍꯦ꯫
ꯑꯗꯨꯗ ꯀꯔꯤꯅꯣꯅꯦꯍꯦ ꯅꯪꯁꯣ꯫ ꯑꯗꯨ ꯃꯤꯉꯣꯟ ꯅꯪꯅ ꯗꯥꯥꯛ ꯆꯥꯎꯗꯨꯒ ꯑꯩ ꯑꯗꯨꯅꯤꯅꯦ ꯅꯪ꫰꫰ ꯑꯗꯨꯅꯦ ꯍꯥꯏꯔꯤꯁꯤꯕꯣ ꯅꯪꯉꯣꯟꯗ ꯗꯥꯜ ꯄꯤꯔꯦ ꯑꯗꯨꯒ꯫ ꯑꯩꯉꯣꯟꯗ ꯉꯥ ꯉꯥ ꯄꯤꯔꯦ ꯑꯗꯨ ꯀꯅꯥꯅ ꯌꯥꯗꯣꯏꯅꯣ꯫ ꯅꯪꯁꯨ ꯀꯔꯤꯒꯤꯅꯣꯍꯦ ꯑꯗꯨꯅꯦ ꯑꯩꯅ ꯍꯥꯏ꯫ ꯍꯥꯏꯁꯦ ꯑꯩ ꯍꯥꯎꯕ ꯑꯣꯏꯔꯗꯤ ꯑꯩꯁꯨ ꯅꯣꯡꯃ꯫ ꯑꯃꯒ ꯆꯥꯒꯦ ꯍꯥꯏꯔꯗꯨꯗꯤ
ꯍ ꯇ꯭ꯔꯥꯏ ꯇꯧꯁꯤ ꯇ꯭ꯔꯥꯏ ꯇꯧꯁꯤ
ꯎꯝ ꯑꯩꯗꯤ ꯑꯩꯁꯨ ꯉꯁꯤ ꯅꯣꯏ ꯆꯥꯔꯦ ꯅꯁꯥꯏꯅ ꯑꯩꯁꯨ ꯑꯍꯥꯎꯕ ꯆꯥꯏ ꯑꯩꯒꯤꯗꯤ ꯅꯪꯒꯤꯗꯤ ꯑꯣꯏꯔꯣꯏ ꯆꯝꯐꯨꯠꯅꯦ ꯆꯝꯐꯨꯠꯇꯣ ꯇꯨꯔꯕꯣ ꯇꯨꯔꯕꯣ ꯍꯥꯏꯕ꯭ꯔꯥ ꯇꯨꯔꯕꯣꯠ ꯍꯥꯏꯕ꯭ꯔꯥ ꯇꯨꯔꯄꯣꯠ ꯍꯥꯏꯕ꯭ꯔꯥ꯫
ꯑꯥ ꯍꯣꯏ ꯍꯣꯏ ꯑꯗꯨ ꯁꯤꯁꯨ꯫ ꯀꯟꯐ꯭ꯌꯨꯁ ꯆꯠꯄ ꯑꯗꯨꯁꯨ ꯀꯣ ꯀꯩꯅꯣ꯫ ꯍꯣꯏ꯫
ꯃꯩꯔꯦꯟ ꯅꯠꯇꯕ ꯑꯃꯗꯣ ꯈꯪꯗ꯭ꯔꯣ ꯃꯩꯔꯦꯟ ꯅꯠꯇꯕ ꯑꯃꯗꯣ꯫
ꯈꯪꯉꯦ ꯈꯪꯉꯦ ꯈꯉꯦ ꯍꯣꯏ ꯈꯪꯉꯦ꯫
ꯑꯗꯨ ꯑꯅꯧꯕꯅꯦꯕ ꯉꯁꯤ ꯑꯗꯨꯝ ꯍꯦꯛꯂꯛꯄꯅꯦꯕ ꯑꯩꯈꯣꯏ ꯍꯣꯏ ꯄꯦꯛꯄ ꯍꯥꯏꯔꯤꯁꯤꯅ ꯑꯉꯧ ꯑꯉꯧꯕꯗꯣ
ꯑꯣ ꯑꯉꯥꯎꯕ ꯁꯥ
ꯈꯪꯗꯣ ꯈꯔ ꯁꯥꯡꯉꯒ ꯃꯩ
ꯎꯝ
ꯈꯪꯗꯗꯂꯦ
ꯑꯗꯣ ꯈꯜꯂꯁ ꯀꯩꯅꯣ ꯑꯗꯨꯝ ꯎꯝ ꯎꯝ ꯎꯝ
ꯑꯗꯨꯒ ꯌꯥꯝ ꯍꯥꯎꯋꯦ ꯍꯥꯏꯕ
ꯑꯆꯥ
ꯅꯪꯒꯤꯤ ꯅꯪꯉ ꯅꯠꯇꯦ ꯅꯠꯇꯦ ꯑꯩꯈꯣꯏꯒꯤ ꯅꯠꯇꯦ ꯃꯤꯅ ꯄꯤꯔꯛꯄꯅꯦ
ꯃꯤꯅ ꯄꯤꯔꯛꯄ ꯅꯣꯏ ꯍꯤꯡꯒꯣꯜꯒꯨꯝꯕ ꯐꯖ ꯐꯖꯅ ꯇꯧꯗ꯭ꯔꯣ ꯍꯤꯡꯒꯣꯜꯒꯨꯝꯕ ꯐꯖꯅ ꯇꯧꯗ꯭ꯔꯣ
ꯑꯩꯈꯣꯏ ꯃꯤ ꯂꯩꯇꯦ ꯑꯗꯨꯒꯤ ꯎꯕꯤꯅꯕ ꯃꯤ ꯂꯩꯇꯦ ꯍꯥꯏꯗꯤ ꯌꯨꯝ ꯃꯅꯥꯛꯇ ꯌꯥꯝ ꯍꯣꯏ ꯑꯗꯨ ꯂꯥꯞꯅꯁꯨ ꯆꯠꯄ ꯉꯝꯖ꯭ꯔꯩ ꯑꯩꯈꯣꯏꯒꯤ ꯃꯅꯥꯛꯇꯒꯤ ꯎꯝ ꯀꯩ ꯍꯥꯏ
ꯎ
ꯑꯣꯏꯌꯦꯕ ꯑꯗꯨꯒꯨꯝꯕꯗꯤ ꯂꯩꯕꯥꯛ ꯑꯐ ꯑꯐꯕꯗ ꯇꯧꯔꯒ ꯊꯥꯒꯗꯕ ꯑꯗꯨꯅꯦ ꯂꯧ ꯆꯠꯄ ꯉꯝꯗ꯭ꯔꯦ ꯑꯗꯨꯗꯤ ꯑꯗꯨꯒꯤ ꯑꯗꯨꯒꯨꯝꯕꯒꯤ ꯇꯧꯗ꯭ꯔꯦ ꯍꯋꯥꯏ ꯑꯁꯥꯡꯕꯒꯨꯝꯕ ꯈꯥꯃꯦꯟ ꯑꯈꯥꯕ
ꯍꯝ ꯑꯦꯔꯤꯌꯥꯗ ꯀꯩꯅꯣ ꯊꯥꯗ꯭ꯔꯣ ꯍꯩꯒꯨꯝꯕ ꯄꯥꯝꯕꯤ ꯍꯩꯒꯤ ꯄꯥꯝꯕꯤꯒꯨꯝꯕ
ꯍꯣꯡ ꯂꯩꯌꯦ ꯊꯩꯕꯣꯡ ꯐꯣꯡ ꯂꯩꯑꯌꯦ ꯆꯝꯄ꯭ꯔꯥ ꯑꯩ ꯆꯝꯄ꯭ꯔꯥ ꯂꯩꯗꯦ ꯎꯝ ꯀꯔꯤ ꯍꯥꯏꯕ꯭ꯔꯥ ꯆꯝꯄ꯭ꯔꯥ ꯅꯠꯇꯕ ꯑꯃ ꯕꯔ
ꯎꯝ ꯑ ꯃꯈꯣꯟꯗꯣ ꯈꯔꯗꯤ ꯁꯦꯡꯕ ꯈꯤꯇꯪꯗꯤ ꯋꯥꯠꯀꯦ ꯇꯧꯏꯍꯦ ꯍꯧꯖꯤꯛꯀꯤꯗ
ꯇꯥꯕꯣ
ꯑꯦꯂꯦꯟꯒꯤ ꯃꯈꯣꯟ ꯈꯔ ꯊꯣꯛ ꯑꯁ ꯇꯥꯕ꯭ꯔꯣ ꯍꯥꯏꯗꯤ ꯂꯣꯏ ꯊꯥꯏꯑꯦ ꯑꯗꯨ ꯑꯗꯨ ꯈꯇꯪ ꯊꯥꯕ ꯑꯗꯨ ꯋꯥ ꯉꯥꯡꯕ ꯍꯧꯔꯗꯤ ꯃꯈꯣꯟꯗꯣ
ꯍꯧꯖꯤꯛꯇꯤ ꯍꯧꯖꯤꯛꯇꯤ
ꯑꯣ ꯍꯧꯖꯤꯛꯇꯤ ꯍꯥꯏꯔꯗꯤ ꯃꯨꯛ ꯂꯣꯏ ꯇꯥꯏꯌꯦꯕ
ꯑ ꯀꯔꯤꯨ ꯅꯪ ꯁꯣ
ꯀꯒꯥꯔꯤꯅ ꯈꯪꯗꯦ
ꯐꯖꯅ ꯁꯦꯡꯗꯣꯛꯑꯣ ꯑꯗꯨꯒ ꯇꯥꯎ
ꯎꯝ ꯎꯝ ꯀꯟꯇꯎ ꯇꯧ ꯋꯥꯔꯤ ꯈꯔ ꯅꯨꯡꯉꯥꯏ ꯅꯨꯡꯉꯥꯏꯕ ꯄꯨꯊꯣꯔꯛꯕꯅꯤ ꯑꯩꯁꯨ ꯋꯥꯔꯤ ꯄꯨꯊꯣꯛꯃꯟꯕ ꯂꯩꯇ꯭ꯔꯦꯅꯦ ꯍꯧꯖꯤꯛꯇꯤ
ꯀꯩ
ꯑꯩꯅ ꯍꯪꯉꯤꯁꯤ ꯅꯪ ꯅꯪꯅ ꯈꯨꯝꯃꯦ ꯑꯗꯨꯒ ꯑꯃꯅ ꯑꯉ ꯋꯥꯔꯤ ꯄꯨꯊꯣꯛꯑꯦꯀ ꯍꯥꯏꯔꯤꯁꯤꯅ ꯀꯔꯤ ꯑꯩꯅꯁꯨ ꯉꯥꯡꯉꯦ ꯅꯪꯅꯁꯨ ꯉꯥꯡꯉꯦ ꯀꯔꯤ ꯑꯗꯨꯗ ꯅꯪꯅ ꯇꯧꯋꯦ ꯑꯩꯅ ꯇꯧꯋꯦ ꯍꯥꯏꯕꯒꯤ ꯀꯔꯤ
ꯑ ꯍꯧꯖꯤꯛꯇꯛꯇ
ꯍꯧꯖꯤꯛ ꯅꯣꯡ ꯇꯥꯕ꯭ꯔꯣ ꯅꯣꯏ ꯅꯣꯡ ꯇꯥꯕ꯭ꯔꯣ ꯅꯣꯏ ꯔꯖꯤꯛ
ꯅꯣꯡ ꯇꯥꯇꯦ ꯅꯣꯡ ꯇꯥꯇꯦ
ꯑꯁ ꯃꯣꯏꯗꯗꯤ ꯑꯩ ꯂꯩꯕ ꯌꯥꯝ ꯅꯨꯡꯉꯥꯏꯗꯧ ꯃꯥꯜꯂꯦ ꯑꯗꯨꯗꯤ
ꯅꯣꯏ ꯑꯗꯨꯗꯤ ꯇꯥꯕ꯭ꯔꯣ
ꯍꯧꯖꯤꯛ ꯇꯥꯏꯌꯦ ꯌꯥꯝ ꯀꯜꯂꯤꯖꯤ ꯈꯖꯤꯛ ꯈꯖꯤꯛ ꯍꯥꯏꯁꯤꯔꯥ ꯑꯗꯨꯝ ꯇ ꯑꯗꯨꯝ ꯅꯨꯃꯤꯠꯆꯨꯞꯄ ꯍꯣꯏ ꯅꯨꯃꯤꯠ ꯆꯨꯞꯄ ꯑꯗꯨꯝ ꯇꯥꯔ ꯂꯩꯌꯦ ꯉꯁꯤꯗꯣ ꯑꯗꯨꯒꯤ ꯂꯩꯕ ꯅꯨꯡꯉꯥꯏꯇꯦ ꯍꯥꯏꯕꯗꯤ ꯀꯟ ꯈꯔꯗꯤ ꯅꯨꯡꯉꯥꯏꯗꯅ ꯑꯗꯨ ꯅꯠꯇꯕꯤꯗ
ꯎꯝ ꯎꯝ ꯎꯝ
ꯎꯝ ꯂꯦꯞꯇꯕꯤꯗ ꯆꯨꯕꯗꯣ
ꯑꯗꯨ ꯅꯣꯏ ꯅꯣꯏꯒꯤ ꯈꯨꯟꯗꯔꯣꯝꯗꯨꯗꯤ ꯑꯗꯨ ꯄꯨꯔꯥ ꯑ ꯀꯩꯅꯣ ꯂꯝꯕꯤꯗꯤ ꯀꯃꯥꯏ ꯇꯧꯋꯦ ꯄꯨꯔꯥ ꯕ꯭ꯂꯦꯛ ꯇꯣꯞꯀ ꯇꯧꯕꯤꯗ꯭ꯔꯣ ꯅꯣꯏ ꯅꯣꯏ ꯈꯨꯟꯂꫭꯝꯗ
ꯑ ꯅꯠꯇꯦ ꯇꯧꯗꯦ ꯑꯊꯤ ꯑꯩꯈꯣꯏꯒꯤ ꯈꯨꯟꯗꯣ ꯍꯥꯏꯋꯦꯁꯤꯅ ꯅꯥꯀꯟ ꯂꯣꯏꯔꯦꯗꯅ ꯑꯗꯨꯒ ꯇꯨꯔꯦꯟ ꯂꯥꯟꯕꯅꯤ ꯑꯗꯨꯒ ꯇꯨꯔꯦꯟ ꯂꯥꯟꯕ ꯃꯇꯨꯡꯗ ꯑꯩꯈꯣꯏꯒꯤ ꯈꯨꯟ ꯂꯩꯕꯅꯦꯕ ꯑꯣ ꯈꯨꯟ ꯃꯅꯨꯡꯗꯗꯤ ꯑꯁ ꯑꯗꯨ ꯇꯧꯗꯦ ꯈꯨꯟ ꯃꯅꯨꯡꯗꯗꯤ ꯕ꯭ꯂꯦꯛꯛꯇꯣꯞꯄꯨꯗꯤ ꯇꯧꯗꯦ ꯑꯗꯨ ꯍꯥꯏꯋꯦꯗꯗꯤ ꯇꯧꯋꯦ
ꯎꯝ ꯑꯠ ꯍꯣꯏ ꯍꯥꯏꯋꯦꯗ ꯐꯥꯎꯗꯤ ꯃꯣꯠꯍꯜꯂꯨꯔꯣꯏꯒꯦ ꯈꯟꯕꯖꯥꯅꯤ ꯁꯤ ꯅꯣꯏꯁꯦ ꯍꯥꯏꯋꯦꯒꯤ ꯃꯇꯗꯥꯏꯗꯅꯦꯕ ꯅꯣꯏꯅ ꯂꯩꯔꯤꯕꯁꯦ ꯎꯝ
ꯑꯣ ꯍꯣꯏ ꯍꯣꯏ ꯍꯣꯏ ꯍꯣꯏ ꯑꯗꯨ ꯇꯨꯔꯦꯟ ꯂꯥꯟ ꯗꯨꯒ ꯇꯨꯔꯦꯟ ꯑꯃꯅ ꯈꯥꯔꯦꯕ ꯍꯣꯏ ꯇꯨꯔꯦꯟ ꯑꯃ ꯂꯩꯌꯦ ꯑꯗꯨ ꯂꯥꯜꯂꯗꯤ
ꯎꯝ ꯀꯔꯝꯕ ꯇꯨꯔꯦꯟꯅꯣ ꯅꫭꯏꯉꯤꯁꯦ
ꯅꯠꯇꯦ ꯌꯥꯝ ꯌꯥꯝ ꯆꯥꯎꯕ ꯅꯠꯇꯦ ꯃꯆꯥ ꯍꯥꯏꯁꯤꯔ ꯆꯥꯎꯕ ꯍꯥꯏꯁꯤꯔ ꯈꯪꯗꯦ ꯑꯗꯨꯝ ꯑꯥ
ꯎ ꯎꯝ ꯎꯝ
ꯑꯗꯨ ꯍꯧꯖꯤꯛ ꯅꯣꯡ ꯇꯥꯕ ꯅꯣꯡ ꯆꯨꯕ ꯃꯇꯝꯅꯤꯅ ꯏꯁꯤꯡ ꯌꯥꯝ ꯆꯥꯎꯔꯝꯗꯧ ꯃꯥꯜꯂꯦ ꯑꯗꯨ ꯑꯩꯗꯤ ꯎꯗꯤ ꯎꯗ꯭ꯔꯤ ꯆꯠꯊꯣꯛꯇ꯭ꯔꯤ ꯑꯩꯈꯣꯏ ꯌꯨꯝ ꯂꯩꯔꯦꯗꯅ ꯑꯗꯨꯒꯤ ꯃꯇꯨꯡꯗ
ꯎꯝ
ꯎꯝ ꯑꯩꯈꯣꯏꯒꯤ ꯌꯨꯝ ꯂꯩꯔꯦꯗꯅ ꯑꯗꯨꯒ ꯂꯧꯕꯨꯛ ꯂꯩꯔꯅꯤ ꯂꯕꯨꯛ ꯃꯊꯪꯗ ꯇꯨꯔꯦꯜ ꯂꯩꯔꯅꯤ ꯇꯨꯔꯦꯟ ꯂꯩꯕ ꯇꯨꯡꯗ ꯈꯔ ꯆꯤꯡ ꯀꯥꯔꯅꯤ ꯑꯗꯨꯒ ꯍꯥꯏꯋꯦ ꯂꯩꯔꯦ
ꯎꯝ ꯎꯝ ꯎꯝ
ꯑꯩꯈꯣꯏꯅ ꯂꯩꯕꯗꯨ ꯆꯤꯡꯒꯤ ꯃꯈꯥ ꯍꯥꯏꯗꯣꯏꯔꯥ ꯆꯤꯡ ꯀꯔꯤ ꯈꯥꯏꯗꯣꯏꯅꯣ ꯈꯪꯗꯦ ꯆꯤꯡꯈꯣꯡ ꯍꯥꯏꯗꫭꯏꯔꯥ ꯆꯤꯡ ꯃꯈꯣꯡ ꯍꯥꯏꯗꯨꯔ
ꯆꯤꯡ ꯆꯤꯡꯒꯤ ꯃꯅꯥꯛꯇ ꯑꯁꯥ ꯑꯗꯨ ꯅꯣꯏꯖꯦ ꯎꯝ ꯍꯧꯖꯤꯛ ꯑꯩꯅ ꯂꯩꯕ ꯃꯐꯝꯗꯒꯤ ꯆꯠꯂꯗꯤ ꯀꯌꯥꯃꯨꯛ ꯀꯨꯏꯅꯗꯤ ꯆꯠꯀꯅꯤ
ꯎꯝ ꯅꯪꯅ ꯂꯩꯕ ꯃꯐꯝꯗꫭ ꯑꯗꯨ ꯆꯠꯂꯗꯤ ꯄꯨꯡ ꯑꯍꯨꯝꯒꯤ ꯆꯥꯡꯗ ꯆꯠꯇꯧ ꯃꯥꯜꯂꯦ ꯑꯩꯅ ꯈꯟꯕꯗ ꯑꯩꯈꯣꯏꯒꯤ ꯍꯣꯔ ꯑꯩ ꯈꯪꯗꯦ ꯄꯨꯡ ꯑꯅꯤ ꯑꯣꯏꯗꯣꯏꯔꯥ ꯑꯅꯤ ꯃꯈꯥꯏ ꯑꯅꯤ ꯃ
ꯑꯅꯤ ꯃꯈꯥꯏ ꯑꯍꯨꯝꯒꯨꯝꯕ ꯍꯥꯏ ꯗꯤ ꯑꯁꯤꯗꯤ ꯄꯨꯔꯥ ꯄ꯭ꯔꯤꯄꯦꯌꯔ ꯇꯧꯔ ꯆꯠꯇꯕ ꯆꯠꯇ꯭ꯔꯗꯤ ꯌꯥꯔꯣꯏꯅꯦ ꯑꯗꯨꯗꯤ ꯑꯞ ꯗꯥꯎꯟ ꯑꯞ ꯗꯥꯎ ꯅꯣꯡꯃꯒꯤꯗꯤ ꯇꯧꯕ ꯌꯥꯔꯣꯏꯅꯦ ꯑꯗꯨꯗꯤ ꯏꯁ ꯆꯥꯛ ꯍꯧꯔꯗꯤ ꯂꯥꯛꯀꯦ ꯇꯧꯔꯤꯅꯤꯅꯦ ꯑꯗꯨꯏꯅꯦ ꯑꯗꯨ ꯂꯝ
ꯑꯌꯨꯛꯇ ꯆꯠꯂꯒ ꯅꯨꯡ ꯅꯨꯡꯗ ꯅꯨꯡꯊꯤꯟꯗ ꯑꯌꯨꯛꯇ ꯆꯠꯂꯦꯗꯅ ꯑꯗꯨꯒ ꯅꯨꯡꯊꯤꯟ ꯎꯝ ꯅꯨꯡꯗꯥꯡ ꯋꯥꯏꯔꯝ ꯑꯗꯨꯝ ꯍꯜꯂꯛꯄꯅꯦ ꯅꯨꯡꯊꯤꯟꯗ ꯍꯜꯂꯛꯄ ꯌꯥꯏꯌꯦ
ꯎꯝ ꯎꯝ ꯑꯩ ꯑꯩ ꯁꯥꯏꯀꯜ ꯑꯃ ꯂꯩꯌꯦ ꯁꯥꯏꯀꯜꯗ ꯊꯧꯔꯗꯤ ꯄꯨꯡ ꯊꯧꯗꯧ ꯃꯥꯜꯂꯦ
ꯌꯥꯔꯦ ꯅꯪ ꯁꯦꯀꯠꯂꯥꯛꯑꯅꯨ ꯂꯩꯈꯣꯝ ꯃꯔꯛꯁꯤꯗ ꯅꯪ ꯁꯥꯏꯀꯜꯅ ꯅꯥꯗꯤ ꯂꯣꯏꯔꯦ ꯀꯅꯥꯅꯣ ꯑꯩ ꯃꯁꯛ ꯈꯪꯉꯔꯣꯏꯀꯣ ꯅꯪ ꯃꯁꯛ ꯈꯪꯉꯔꯣꯏ ꯑꯩ
ꯁꯦꯀ ꯑꯃꯕꯨꯗꯤ ꯂꯩꯕ ꯑꯗꯣ ꯑꯗꯨꯏꯅꯦ ꯂꯝꯕꯤꯁꯦ ꯍꯨꯠꯇꯣꯛꯄ ꯍꯧꯔꯅꯦ ꯍꯧꯖꯤꯛꯁꯦ
ꯑꯗꯨꯝ ꯃꯤ ꯗ꯭ꯔꯥꯏꯚꯔꯒꯤ ꯃꯈꯥ ꯗ꯭ꯔꯥꯏꯚꯔꯒꯤ ꯃꯈꯥꯗꯤ ꯄꯣꯜꯂꯦꯕꯀꯣ ꯀꯃꯥꯏꯅ ꯊꯧꯕ꯭ꯔꯥ ꯑꯗꯨꯝ ꯊꯤꯒꯤ ꯆꯠꯄ ꯃꯤ ꯑꯣꯏꯔꯗꯤ ꯑꯗꯨꯝ ꯀꯩ ꯍꯥꯏꯔꯦ ꯌꯥꯝ ꯊꯨꯅ ꯌꯧꯕꯁꯨ ꯌꯥꯎꯔꯝꯃꯤ ꯄꯨꯡ ꯑꯃ ꯃꯈꯥꯏ ꯑꯅꯤ ꯑꯃ ꯃꯈꯥꯏ ꯑꯅꯤꯒꯤ ꯆꯥꯡꯅꯦꯕ ꯑꯗꯨꯒꯤ ꯁꯣꯔꯨꯛꯇꯣ ꯑꯗꯨꯒꯤ
ꯎꯝ ꯎꯝ ꯎꯝ ꯎꯝ ꯎꯝ ꯑꯗꯨ ꯅꯣꯏ ꯈꯨꯟꯗꯗꯤ ꯈ꯭ꯋꯥꯏꯗꯒꯤ ꯐꯖꯕꯖꯦ ꯀꯩꯅꯣ ꯀꯩ ꯀꯩ ꯄꯤꯛꯅꯤꯛ ꯏꯁꯄꯣꯠꯀꯨꯝꯕ ꯈꯪꯗꯦ ꯈꯔ ꯀꯣꯏꯕ ꯌꯥꯕ ꯑꯗꯨꯒꯨꯝꯕꯒꯗꯤ ꯂꯩꯕ꯭ꯔꯣ ꯅꯣꯏꯗꫭ
ꯂꯩꯌꯦ ꯂꯩꯌꯦ
ꯑꯠꯁꯥ ꯃꯃꯤꯡꯗꯤ ꯀꯩ ꯋꯥꯇꯔꯐꯣꯜꯔ ꯇꯨꯔꯦꯜ
ꯋꯥꯇꯔꯐꯣꯜ ꯋꯥꯇꯔ ꯐꯣꯜꯁꯨ ꯂꯩ ꯋꯥꯇꯔ ꯐꯣꯜꯁꯨ ꯂꯩꯌꯦ ꯇꯨꯔꯦꯜꯁꯨ ꯂꯩꯌꯦ ꯂꯣꯏꯅ ꯂꯩꯌꯦ ꯂꯣꯏꯅ ꯂꯩꯌꯦ ꯍꯣꯏ ꯑꯗꯨꯅꯦ ꯂꯣꯏ ꯁꯨꯅ ꯐꯪꯉꯦ ꯂꯣꯏ ꯁꯨꯅ ꯐꯪꯒꯅꯤ ꯂꯣꯏ ꯇꯨ ꯎꯅꯤ ꯎꯝ ꯅꯪ ꯂꯥꯛꯑꯗꯤ
ꯁꯤꯗꯤ ꯆꯠꯅꯤꯡꯂꯛꯀꯦꯗꯧꯔꯦꯍꯦ ꯆꯠꯅꯤꯡꯂꯛꯀꯦꯗꯧꯔꯦꯍꯦ
ꯑꯥ ꯍꯣꯏ ꯍꯣꯏ ꯑꯩꯅ ꯐꯠꯇꯕ ꯋꯥꯅꯤꯍꯦ ꯑꯩ ꯀꯧꯔꯛꯑꯗꯏꯁ ꯌꯥꯝ ꯊꯨꯅ ꯂꯥꯛꯄꯧ ꯃꯥꯜꯂꯦꯍꯦ ꯁꯤꯃꯤꯁꯦ
ꯆꯦꯟꯕ꯭ꯔꯥ ꯁꯥꯏꯀꯜ ꯊꯧꯕ꯭ꯔꯥ ꯀꯩꯅꯣꯃꯗꯤ ꯇꯧꯔꯅꯤꯍꯦ
ꯑꯣꯞꯁꯟꯗꯣ ꯑꯣꯞꯁꯟ ꯑꯇꯩꯁꯨ ꯑꯃꯗ ꯄꯟꯗꯕ ꯑꯁ ꯑꯩꯈꯣꯏ ꯃꯅꯤꯡꯗ ꯍꯧꯔꯦ ꯍꯧꯖꯤꯛ ꯉꯥꯡ ꯉꯥꯡ ꯉꯥꯏ ꯑꯩꯈꯣꯏ ꯑꯩꯈꯣꯏ ꯃꯅꯤꯡꯗ ꯍꯧꯖꯤꯛ ꯑꯩꯅ ꯋꯥ ꯀꯟꯅ ꯉꯥꯡ ꯈꯠꯂꯗꯤ ꯃꯣꯏꯅ ꯍꯦꯟꯅ ꯍꯦꯟꯅ ꯀꯟꯅ ꯉꯥꯡꯈꯠꯂꯛꯄ ꯈꯥꯃꯥ ꯂꯩꯅꯤꯁꯤ
ꯀꯔꯤꯅꯍꯑꯦ ꯅꯪꯁꯨ ꯆꯥꯛ ꯐꯖꯅ ꯆꯥꯔꯒ ꯆꯥꯛ ꯐꯖꯅ ꯆꯥꯔꯒ ꯅꯪꯁꯨ ꯃꯄꯥꯟꯗ ꯊꯣꯛꯑꯣ ꯃꯄꯅ ꯊꯣꯛꯑꯒ ꯋꯥꯛꯀꯤꯡ ꯅꯨꯡꯀꯤꯡ ꯌꯥꯝ ꯆꯠꯈ꯭ꯔꯣ ꯀꯔꯤꯅꯣ
ꯑꯗꯨ ꯍꯦꯛ ꯆꯠ ꯀꯔꯤ ꯅꯣꯛꯄ ꯁꯥꯔꯤ
ꯅꯠꯇꯦꯗ ꯁꯤ ꯑꯥ ꯆꯨꯝꯃꯦ ꯆꯨꯝꯃꯦ ꯅꯪ ꯍꯥꯏꯕꯗꯨ ꯄꯨꯔꯥ ꯒ꯭ꯌꯥꯟ ꯇꯥꯏꯑꯦ
ꯑꯗꯨꯅꯤ
ꯑꯩꯒꯤ ꯃꯅꯥꯛ ꯂꯩꯕꯁꯤꯡꯁꯦ ꯑꯩ ꯁꯤꯔꯤꯌꯁ ꯑꯣꯏꯕ ꯁꯨꯡꯅꯝ ꯉꯝꯗ꯭ꯔꯦꯕ
ꯑꯦꯁ ꯈꯔꯦ ꯑꯩ ꯅꯉꯣꯟꯗ ꯁꯤꯔꯤꯌꯁ ꯑꯣꯏꯔꯣ ꯍꯥꯏꯔꯣ
ꯑꯗꯨꯅꯦ ꯑꯁ ꯈꯔꯗꯤ ꯑꯣꯏꯗꯕ ꯅꯨꯡꯉꯥꯏꯇꯦꯗꯅ ꯆꯍꯤ ꯆꯥꯡꯗꯣ
ꯑꯗꯨ ꯋꯥꯛꯀꯤꯡ ꯆꯠꯂꯣ ꯍꯥꯏꯕꯅꯦ ꯅꯪꯉꯣꯟꯗ ꯆꯠꯊꯣꯛ ꯆꯠꯁꯤꯟ ꯇꯧ ꯍꯥꯏꯕꯅꯦ ꯆꯥꯛ ꯆꯥꯊꯣꯛꯑꯒ ꯑꯗꯨꯝ ꯐꯝꯃꯥ ꯂꯩꯗꯤ ꯍꯛꯆꯥꯡꯁꯨ ꯐꯕ ꯀꯩ ꯍꯥꯏ
ꯗꯕꯅꯤ ꯍꯛꯆꯥꯡ ꯐꯕꯁꯦ ꯅꯪ ꯇꯥꯗ꯭ꯔꯣ ꯈꯪꯗ꯭ꯔꯣ
ꯇꯥꯕꯨꯗꯤ ꯇꯥꯏꯅꯦ ꯂꯣꯏ ꯇꯥꯁꯤꯜꯂꯤꯅꯤꯅꯦ ꯎꯝ ꯑꯗꯨ ꯅꯣꯏꯗꯤ ꯅꯪꯗꯤ ꯑꯗꯨꯝ ꯆꯠꯊꯣꯛ ꯆꯠꯁꯤꯟ ꯇꯧꯕ꯭ꯔꯥ ꯀꯃꯥꯏꯅ ꯇꯧꯢ
ꯆꯠꯂꯦ ꯆꯠꯂꯦ ꯆꯥꯛ ꯆ ꯇꯣꯛꯑꯦꯗꯅ ꯈꯨꯠ ꯍꯥꯝꯃꯅꯤ ꯀꯔꯤ ꯑꯁ ꯀꯔꯤ ꯅꯪ ꯑꯁ ꯀꯩ ꯅꯪꯁꯨ ꯁꯦꯔꯥꯟ ꯇꯧꯔꯥꯟ ꯍꯡꯉꯛꯀꯅꯨ ꯁꯤꯗ ꯃꯤꯅ ꯋꯥꯔꯤ ꯁꯥꯔꯤꯉꯩꯁꯤꯗ ꯑꯇꯣꯞꯄ
ꯅꯪꯕꯨ ꯇꯧꯋꯦ ꯍꯥꯏꯕ ꯅꯠꯇꯦꯗ